ꯍꯜꯂꯣ ꯇꯕ ꯇꯥꯏ ꯇ ꯑ ꯁꯒꯤꯕꯣ ꯑꯗꯨꯗꯤ ꯅꯁꯤꯕ ꯊꯗꯦ ꯌꯥꯔꯗꯤ ꯅꯨꯡꯉꯥꯏꯗꯧꯅꯦ ꯑꯩꯁꯨ ꯈꯜꯂꯝꯕꯅꯦ ꯑꯗꯣ ꯌꯥꯗꯦ ꯁꯤꯗꯤ ꯂꯥꯛꯈꯣꯡꯗ ꯑꯗꯨꯝ ꯅꯞꯄ ꯂꯩ ꯁꯤꯅꯦ
ꯀꯩꯅꯣ ꯅꯨꯄꯤ ꯑꯣꯏꯅ
ꯍꯥꯥ
ꯅꯨꯄꯤ ꯑꯣꯏꯁꯤ ꯀꯩꯅꯣ
ꯅꯨꯄꯤ ꯑꯣꯏꯣꯏꯗꯤ ꯀꯩꯅꯣꯗꯤ ꯀꯩꯅꯣꯁꯤꯔ ꯗꯤꯄꯤꯁꯤꯦꯔꯥ
ꯄꯤ ꯑꯣꯏ ꯌꯥꯕ ꯑ
ꯎ ꯍꯦ ꯑꯗꯨꯗꯦ ꯍꯒꯤ ꯉꯁꯥꯏꯒꯤ ꯉꯁꯥꯏꯒꯤ ꯑꯔꯖꯦꯟꯇꯤꯅꯥꯒꯤ ꯄ꯭ꯂꯦꯗꯨ ꯃꯤꯅ ꯊꯥꯎꯟꯁꯨꯣ
ꯑꯗꯨꯅ ꯑꯩ ꯅꯣꯏ ꯇꯧꯔꯝꯅꯤ ꯈꯪꯒꯦꯕ
ꯑꯁ ꯑꯁ ꯀꯦꯕꯔꯗꯤ ꯀꯩꯅꯣ ꯣꯖꯤꯅꯥ ꯑ ꯀ ꯣꯖꯤꯅꯥ ꯍꯥꯏ ꯣꯖꯤꯌꯥ ꯣꯖꯤꯌꯥꯗꯣ
ꯇꯤꯜꯂꯤꯡꯉꯤꯉꯣ
ꯐꯥꯏꯉꯨ ꯁꯤꯉ ꯐꯥꯔꯁ ꯇꯥꯏꯝ ꯍꯥꯏꯗꯤ ꯋꯥꯔꯜ ꯀꯞ ꯐꯥꯔꯁ ꯇꯥꯏꯝ ꯀ꯭ꯋꯥꯂꯤꯐꯥꯏ ꯑꯣꯏꯔꯁꯨ ꯇꯤ ꯂꯤꯡꯉꯨ ꯃꯣꯏ ꯃꯣꯏ ꯇꯤꯝꯗꯣ
ꯑꯗꯨ ꯑꯦꯁ ꯄꯤ
ꯇꯤ ꯄꯥꯟꯁꯅꯉꯣ ꯇꯤ ꯄꯥꯟꯁꯅ ꯌꯦꯡꯉꯣ ꯍꯥꯏꯕꯤꯗꯦ ꯑꯁ ꯀꯁ ꯑꯗꯤ ꯅ ꯅ ꯄꯣꯔꯇꯨꯒꯥꯜꯒꯤꯅ ꯇꯧꯕ ꯄꯤꯁꯤꯟꯗꯨꯅꯦꯕ ꯀ꯭ꯔꯣꯦꯁꯤꯌꯥꯒ ꯁꯥꯟꯅꯕꯗ ꯑꯗꯨ ꯀꯋꯥꯏꯗꯒꯤ ꯑꯃꯔꯣꯝꯗꯗꯤꯀꯣ ꯀꯩꯅꯣ ꯇꯧꯋꯦꯕ ꯀ꯭ꯔꯣꯁꯤꯌꯥꯒ ꯐꯨꯠꯕꯣꯜ ꯁꯥꯟꯅꯕꯗꯨꯗꯤ ꯊꯥꯕꯗꯣ ꯄꯥꯛꯠ ꯁꯥꯅꯗꯦꯗꯅ
ꯍꯣꯏ ꯍꯣꯏ ꯍꯣꯏ
ꯑꯗꯨ ꯀꯥꯏꯗꯒꯦ ꯉꯁꯥꯏꯗꯨꯗꯤ ꯊꯥ ꯐ ꯑꯗꯨꯝ ꯊꯥꯏ ꯑꯥꯔꯖꯦꯟꯇꯤꯅꯥ ꯀꯥꯡꯕꯨ ꯟꯖ ꯑꯗꯨ ꯑꯗꯨꯝ ꯐꯕꯅꯤ
ꯑꯗ ꯑꯅꯤ ꯁꯥ ꯏꯔꯤꯁ
ꯑꯗꯨꯗꯤ ꯀꯩꯅꯣ ꯐ꯭ꯔꯤꯠꯀꯤ ꯀꯥꯕꯗꯨꯗꯤ ꯃꯦꯆꯗ ꯍꯥꯏꯗꯤ ꯃꯣꯏ ꯔꯤꯐꯔꯤꯇ ꯈꯣꯡꯕ ꯐꯠ ꯀꯥꯎꯋꯦ ꯃꯌꯥꯝ ꯑꯗꯨ ꯋꯥꯂ ꯈꯥꯔꯤ ꯃꯌꯥꯝꯗꯨꯐꯧꯗ ꯀꯩꯅꯣ ꯈꯪꯍꯧꯗ꯭ꯔꯤ ꯄꯣꯠꯅꯦꯕ ꯑꯗꯨꯐꯥꯎꯗ ꯕꯣꯟꯁꯥ ꯆꯣꯡꯁꯤꯜꯂ ꯐꯥꯈꯤꯕꯦꯕ
ꯃꯄ ꯁꯥꯟꯅꯕꯣ
ꯃꯥꯄꯥꯟ ꯁꯥꯟꯅꯩ ꯏ ꯃꯥ ꯑꯁ ꯍꯥꯏꯕꯤꯗꯦ ꯍꯥꯏꯅꯤ ꯆꯍꯤ ꯑꯗꯨ ꯃꯥꯏꯗꯤ ꯐꯥꯔꯁ ꯑꯣꯜ ꯀꯞꯁꯦ ꯂꯥꯁ ꯋꯥꯔꯜ ꯀꯞ ꯑꯣꯏꯔꯦꯅꯦ ꯕꯣꯜꯁꯦ ꯃꯥꯏ ꯆꯍꯤꯗꯣ ꯑꯗꯨꯝ ꯌꯥꯔꯔꯣꯏꯕ ꯑꯁꯤ ꯕꯨꯖꯤ ꯌꯥꯇ ꯐꯖꯏ ꯋꯥ ꯑꯗꯨ ꯁꯥꯏꯅꯤ ꯉꯁꯥꯏ ꯂꯥꯁ ꯀꯩꯅꯣ ꯑꯦꯛꯁꯇ꯭ꯔꯥ ꯇꯥꯏꯝꯗ ꯂꯥꯁ ꯃꯤꯅꯠꯇ ꯐ꯭ꯔꯤ ꯀꯤꯛ ꯃꯦꯆꯤꯟꯅ ꯀꯥꯎꯕ
ꯑꯥ
ꯃꯦꯁꯤ ꯅꯠꯇꯦ ꯀꯩꯅꯣ ꯀꯣꯔꯅꯔ ꯀꯥꯎꯕ ꯑꯗꯨꯗꯨꯒ ꯀꯅꯥꯅꯣꯝꯅ ꯑꯃ ꯆꯟꯈꯤꯕ ꯍꯦꯗꯔꯗ ꯑ ꯑꯥ ꯃꯣꯏ ꯃꯣꯏ ꯀꯦꯞ ꯕꯥꯔꯗꯦꯒꯤ ꯀꯥꯡꯕꯨꯗꯗꯤ ꯄꯥꯟꯗꯤ ꯄꯥꯜꯂꯦꯕ ꯑꯗꯨꯏꯁꯨ ꯑꯗꯨꯒꯤ ꯑꯥꯔꯖꯦꯟꯇꯤꯅꯥ ꯑꯩ ꯅꯨꯄꯥꯗꯨꯗꯒꯤ ꯍꯦꯟꯅ ꯃꯥꯅ ꯇꯧꯈꯤꯕꯅꯤ ꯃꯥꯏ ꯒꯣꯜ ꯑꯗꯨꯝ ꯂꯧꯈ꯭ꯔꯦꯗꯅ ꯑꯥ ꯑꯁ ꯏꯉꯣ ꯑꯁ ꯉꯁꯥꯏꯗꯗꯤ ꯏꯉꯛ ꯎ ꯇꯤ ꯄꯥꯈꯠꯂꯤ ꯏꯉꯣ ꯍꯣꯜꯗꯨ ꯍꯥꯏ ꯑꯍꯥꯟꯕ ꯋꯥꯟ ꯖꯤꯔꯣ ꯂꯩꯔꯝꯃꯦ ꯋꯥꯟ ꯋꯥꯟ ꯂꯩꯔꯝꯃꯦ ꯀꯩꯝ ꯈꯟꯗ꯭ꯔꯦ ꯇꯨ ꯋꯥꯟ ꯑꯃꯨꯛ ꯂꯩꯔꯦ ꯑꯗꯨꯗꯨꯒ ꯃꯇꯝ ꯂꯣꯏꯔꯝꯗꯥꯏꯗꯅ ꯃꯇꯝꯗꯨ ꯏꯀꯣꯏ ꯂꯥꯏꯖꯔ ꯑꯃꯨꯛ ꯇꯧꯔꯛꯄꯅꯦꯕ ꯃꯥꯏ ꯐ꯭ꯔꯤ ꯀ ꯇ ꯀꯥꯏ ꯃꯣꯏ ꯀꯅꯣ ꯀꯦ ꯕꯔꯗꯦꯒꯤ ꯀꯥꯡꯕꯨ ꯐ꯭ꯔꯤꯒꯤ ꯑꯃ ꯅꯨꯄꯥꯗꯨ ꯃꯥ ꯀꯥꯎꯋꯦ ꯑꯗꯨ ꯐ꯭ꯔꯤꯒꯤ ꯃꯥꯗꯤ ꯄꯨꯔ ꯀꯥꯎꯋꯦꯉꯣ
ꯑꯗꯨꯅꯦ
ꯑꯃꯗꯨꯗꯤ ꯀꯣꯜ ꯑꯅꯤꯁꯨꯕ ꯏꯀ꯭ꯋꯤꯂꯥꯏꯖꯔ ꯇꯧꯔꯛꯄꯗꯨꯗꯤ ꯃꯥ ꯐ꯭ꯔꯤ ꯀꯤꯛ ꯅꯠꯇꯦꯕ ꯀꯥꯎꯋꯦꯗꯣ ꯗꯤꯕꯧꯁ ꯃꯄꯥꯟꯗ ꯀꯥꯎꯕꯅꯤ ꯇꯣꯛꯀꯣꯅꯔ ꯄꯥꯜꯂꯤ ꯑꯗꯨꯗꯤ
ꯑꯁ ꯑꯗꯨꯁꯨ ꯀ ꯀꯤꯞꯄꯔ ꯐꯅ ꯂꯤꯡꯒꯦ ꯎꯄꯥꯏ ꯂꯩꯇꯦ ꯑꯗꯨꯒꯤ ꯕꯣꯜꯗꯨꯗꯤ
ꯑ ꯍꯥꯏꯗꯤ ꯕꯣꯜꯗꯣ ꯀꯔꯞ ꯑꯣꯏꯔꯦ ꯐꯖꯅ
ꯍꯣꯏ ꯑꯗꯨꯣ ꯗꯤꯐꯦꯟꯗꯔꯁꯨ ꯅꯥꯟꯊꯣꯔꯛꯑꯦꯗꯅ
ꯑ ꯑꯗꯨꯑꯣꯏꯁꯨ ꯑꯗꯨ ꯀꯔꯞꯇ ꯑꯣꯏꯔꯕꯅꯤꯅ ꯎꯄꯥꯏ ꯂꯩꯇꯦꯕ ꯍꯧꯖꯤꯛꯀꯤꯗꯤ ꯀꯔꯞꯇꯗꯤ ꯄꯦꯔꯥ ꯀꯥꯏꯗꯅꯕꯣ ꯐꯥꯕꯗꯤ ꯉꯝꯗꯦꯅ ꯍꯥꯏꯗꯤ ꯑꯗꯨꯗꯤ ꯎꯝ ꯑꯗꯨ ꯃꯇꯨꯡꯗ ꯑꯃꯨꯛ ꯃꯥꯅ ꯊꯥꯖꯤꯜꯂꯛꯄꯗ ꯑꯗꯨ ꯑꯁ ꯑꯗꯨꯗ ꯄꯥꯈꯠꯄꯅꯤ ꯀꯩꯅꯣ ꯑꯣꯏ
ꯎ
ꯀꯦꯄꯔꯗꯤ ꯀꯦꯄꯔꯗꯤ ꯑꯩꯅ ꯐ꯭ꯔꯤ ꯀꯣꯂꯔꯒ ꯀꯥꯎꯕꯁꯦ ꯏꯁꯥꯥꯁ ꯑꯗꯨꯝ ꯄꯥꯈꯠ ꯄꯥꯈꯠ ꯂꯩꯔꯦ ꯋꯥꯠ ꯂꯣꯏꯔꯦ
ꯑꯗꯣ ꯀꯩꯗꯧꯕ ꯑꯖꯤꯛꯇꯅꯥ ꯂꯩꯍꯧꯔꯦ ꯈꯜꯂꯣꯅꯦ
ꯎꯝ ꯄꯩꯁꯥ ꯑꯗꯨꯗꯤ ꯍꯥꯏꯅꯗ ꯂꯩꯍꯧꯗ꯭ꯔꯦ ꯑꯗꯣ ꯃꯊꯪ ꯅꯠꯇꯦ ꯑꯗꯣꯦ ꯀꯦꯕꯔꯗꯤꯒꯤ ꯉꯁꯤ ꯁꯥꯟꯅꯩ ꯀꯦꯕꯔꯗꯤꯦꯗꯨꯒ ꯃꯊꯪ ꯔꯥꯎꯟ ꯑꯣꯐ ꯁꯤꯛꯁꯇꯤꯟꯗ ꯏꯖꯤꯞꯄꯨ ꯁꯥꯟꯗꯣꯏꯁꯤꯒ ꯏꯖꯤꯞꯅ ꯍꯦꯟꯅ ꯂꯥꯏꯔꯛꯀꯅꯦꯕ
ꯂꯥꯏꯔꯛꯀꯅꯤ ꯉꯁꯤ ꯂꯨꯏꯌꯦꯕ ꯉꯁꯤꯒꯤꯗꯨ
ꯑꯥ ꯄ꯭ꯂꯂꯤ ꯉꯁꯤ ꯄꯨꯔꯥ ꯑꯦꯞꯁꯣꯂꯨꯠ ꯁꯤꯅꯤꯃꯥ ꯇꯥꯔꯦ ꯀꯥꯏꯅ
ꯑ
ꯄ꯭ꯔꯥ ꯍꯧꯖꯤꯅꯤ ꯑꯗꯩ ꯒꯣꯜ ꯃꯌꯥꯝꯅ ꯌꯦꯡꯅꯤꯡꯕ ꯄꯣꯠꯇꯣ ꯑꯣꯏꯔꯦꯕ
ꯎꯝ
ꯑꯦꯛꯁꯇ꯭ꯔꯥ ꯇꯥꯏꯝ ꯀꯥꯞꯄꯒ ꯑꯦꯁ꯭ꯔ ꯇꯥꯏꯝꯗ ꯏꯀ꯭ꯋꯦꯂꯥꯏꯖꯔ ꯑꯃꯛꯟꯇꯣꯛꯟꯖꯤꯟ ꯇꯧꯅ ꯂꯩꯦꯕ
ꯑꯩ
ꯑꯁ ꯄꯣꯟꯁꯤ ꯌꯥꯝꯄ ꯆꯣꯡꯉꯤꯀꯣ ꯑꯩꯁꯤꯅꯦ ꯍꯪ ꯅꯪ ꯑꯗꯨ ꯍꯥꯏꯔꯣ ꯅꯪ ꯀꯩꯅꯣ ꯖꯣꯕ ꯀꯥꯔꯠ ꯁꯨ ꯆꯠꯂꯨꯏꯗ ꯅꯨꯃꯤꯠ ꯀꯌꯥꯅꯤ ꯁꯨꯔꯒꯦꯁꯦ
ꯅꯨꯃꯤꯠ ꯍꯨꯝꯅꯤ ꯃꯔꯤꯅꯤꯒꯤꯅꯦ ꯍꯌꯦꯡ ꯂꯣꯏꯗꯨꯅꯦ
ꯍꯌꯦꯡꯅ ꯂꯣꯏꯔꯅꯤ ꯍꯥꯏꯔꯕ
ꯎꯝ
ꯅꯣꯟꯃꯥꯒꯤ ꯀꯌꯥ ꯀꯌꯥ ꯁꯥꯒꯤ
ꯅꯣꯡꯃꯩ ꯆꯍꯨꯝ ꯁꯥꯈ꯭ꯔꯦ ꯍꯥꯏꯕ
ꯑ ꯁꯌꯥꯝꯃꯣꯏ ꯁꯌꯥꯝꯃꯣꯏ ꯀꯩꯅꯣꯝꯗꯤ ꯌꯥꯎꯗ꯭ꯔꯣ
ꯁꯌꯥꯝꯃꯍꯨꯣꯏ ꯃꯃꯥꯅ ꯆꯠꯂꯦ
ꯑꯣ ꯃꯥ ꯆꯠꯇꯦꯕ
ꯎꯝ ꯍꯧꯖꯤꯛꯁꯦ ꯃꯍꯨꯠ ꯌꯥꯗꯦꯕ ꯃꯍꯨꯠ ꯌꯥꯗꯦ ꯑꯗꯣ ꯑꯩꯈꯣꯏ ꯃꯥꯏꯗꯨꯗꯤ ꯌꯦꯡꯕꯤꯔꯒꯦꯅ ꯑꯟ ꯆꯠꯄ ꯋꯥꯅꯤ
ꯑꯣ ꯑꯗꯨꯖꯤꯅ ꯃꯥ ꯊꯕꯛ ꯆꯠꯄꯅꯤꯅ
ꯀꯅꯥꯝꯇꯗꯤ ꯍꯥꯏꯗꯣꯛꯎꯨꯔꯣꯅꯨ ꯃꯍꯨꯠꯇꯣ ꯅꯪ ꯅꯆꯥꯅꯨꯄꯥ ꯊꯥꯔꯁꯨ ꯊꯥꯗꯣꯔꯛꯑꯣ ꯍꯥꯏꯕ ꯀꯇꯧ ꯃ ꯀꯥꯄꯤꯅꯦꯕ
ꯑꯣ ꯍꯣꯏ ꯃꯣꯏ ꯍꯥꯟꯅꯗꯤ ꯑꯗꯨꯝ ꯅꯣꯏꯗꯨ ꯑꯗꯨꯝ ꯆꯠꯂꯌꯥꯝꯁꯨ ꯑꯗꯨꯒꯤ ꯌ ꯑꯣꯏꯔꯒꯅꯤ ꯁꯌꯥꯝ ꯆꯠꯇ꯭ꯔꯤꯁꯦ ꯍꯟꯇꯛ ꯃꯖꯥꯗꯕꯒꯦ ꯑꯗꯨꯩ ꯃꯍꯨꯠꯇ ꯌꯥꯔꯝꯃꯗꯤ ꯁ ꯌꯥꯝꯅ ꯑꯗꯨꯝ ꯆꯠꯂꯒ ꯄꯩꯁꯥ ꯈꯔ ꯑꯗꯨꯝ ꯂꯧꯈ꯭ꯔꯅꯤꯕ
ꯎꯝ ꯆꯠꯄ ꯌꯥꯕꯗꯣ
ꯎꯝꯗꯤ ꯅꯪꯁꯨ ꯅꯪꯁꯨ ꯑꯗꯨꯝ ꯇꯧꯔ ꯅꯪꯁꯨ ꯑꯗꯨꯝ ꯂꯧꯈꯤꯅꯦꯕ
ꯑꯩ ꯑꯩ ꯑꯦꯀꯥꯎꯟꯗ ꯂꯤꯡ ꯇꯧꯔꯨꯔꯕ ꯀꯩꯝꯇ ꯇꯧꯅꯤ ꯕꯦꯡ ꯀꯩꯅꯣꯒꯤ ꯍꯗ ꯀꯥꯔꯠꯀꯤ
ꯖꯣ ꯀꯣꯔꯔꯒꯤꯗ
ꯑꯥ
ꯃꯗꯤ ꯅꯣ ꯑꯗꯨ ꯆꯥꯡꯉ ꯇꯅꯦ ꯌꯥ ꯆꯪꯉꯛꯑꯁꯨ ꯆꯪꯉꯛꯇꯦ ꯑꯗꯨꯝ ꯍꯥꯏꯔꯣ ꯑꯗ
ꯎꯝ
ꯑꯦ ꯑꯗꯨ ꯍꯥꯏꯔꯒ ꯀꯩꯅꯣꯗꯣ ꯌꯥꯝꯃꯤꯅ ꯆꯤꯡ ꯀ ꯆꯠꯁꯦ ꯈꯣꯠꯆꯦꯗꯤ ꯍꯥꯏꯕꯅꯦꯕ ꯑꯗꯨ ꯑꯩꯅ ꯑꯈꯣꯏꯕꯗ ꯍꯥꯏꯒꯅꯤ ꯑꯗꯨ ꯆꯥꯕꯩꯗ ꯃꯥꯅ ꯍꯥꯏꯁꯤꯅ ꯃꯣꯏ ꯃꯣꯏ ꯃꯅꯤꯡꯂꯣꯝꯗ ꯉꯥꯅꯨ ꯊ꯭ꯔꯤ ꯉꯥꯅꯨ ꯃꯄꯨꯝꯅꯦ ꯑꯃꯣꯝ ꯑꯣꯏꯗꯨꯣꯏꯅꯦꯕꯀꯣ ꯊ꯭ꯔꯤ ꯊꯥꯔꯇꯤ ꯊ꯭ꯔꯤ ꯐꯣꯔꯇꯤ ꯑꯗꯨꯃꯥꯏꯅ ꯍꯥꯏꯕ꯭ꯔꯥ ꯊ꯭ꯔꯤ ꯑꯩꯇꯤ ꯍꯥꯏꯕ ꯀꯩꯅꯣꯝ ꯍꯥꯏꯌꯦ ꯑꯩꯦ ꯑꯗꯨꯗꯣ ꯑꯗꯨꯗꯣ ꯌꯥꯔꯦ ꯑꯗꯨꯗꯣ ꯂꯩꯔꯒ ꯑꯥꯗ ꯄꯨꯂꯞ ꯊꯣꯡꯉꯒ ꯑꯣꯏꯅ ꯆꯥꯥꯁ ꯁꯤꯅꯤ ꯃꯥ ꯑꯩꯁꯦ ꯆꯥꯛꯇꯨꯅ ꯌꯨꯝꯗ ꯌꯨꯝꯗꯒꯤ ꯄꯨꯅꯔꯛꯑꯒ
ꯌꯥꯕꯖꯥꯅꯤ
ꯍꯥꯏꯗꯤ ꯍꯥ ꯈꯨꯠꯁꯦ ꯄꯥꯏ ꯄꯥꯏꯔ ꯀꯨꯝꯊꯔꯛꯄꯗꯣ ꯑꯗꯣ ꯃꯥ ꯆꯠꯆꯦꯁꯤꯅ ꯍꯥꯏꯗꯤ ꯊꯦꯡ ꯆꯠꯇꯕꯤꯗꯀꯣ ꯈꯔ ꯉꯟꯅ ꯄꯨꯡ ꯍꯥꯏꯗꯤ ꯅꯤꯄꯥꯜ ꯑꯗꯨꯋꯥꯏꯗꯩ ꯆꯠꯈ꯭ꯔꯦꯗꯅ ꯅꯤꯄꯥꯜ ꯑꯗꯨꯋꯥꯏ ꯆꯠꯂꯒꯦ ꯀꯥ ꯍꯦꯟ ꯆꯥꯗꯕꯤ ꯑꯗꯨꯗꯨꯒ ꯏꯁꯤꯡ ꯀꯩꯀꯥ ꯐꯖꯅ ꯄꯨꯈꯠꯂꯒ ꯑꯗꯨꯝ ꯀꯥꯎꯔꯒ ꯑꯥ ꯑꯥꯗ ꯄꯣꯊꯥꯕꯒꯤ ꯇꯥꯏꯃꯤꯡ ꯑꯥ ꯃ ꯃꯊꯛ ꯌꯧꯔꯒ ꯄꯣꯊꯥꯕꯒꯤ ꯇꯥꯏꯃꯤꯡꯗꯨꯗ ꯍꯤꯟꯖꯥꯡꯗꯣ ꯊꯣꯡꯉꯒꯀꯣ ꯆꯥꯔꯒ ꯉꯥꯏꯍꯥꯛ ꯄꯣꯠꯊꯥꯔ ꯀꯨꯝꯊꯔꯛꯄꯩ ꯁꯤꯟꯅꯦꯕ ꯅꯍꯥꯟꯒꯤ ꯄꯨꯡ ꯑꯃꯒꯤ ꯅꯍꯥꯟꯒꯤ ꯄꯨꯡ ꯑꯃꯒꯤ ꯁꯤꯟꯗꯨꯗꯤ ꯇꯣꯛꯑꯁꯦꯕ
ꯄꯣꯖꯤꯔꯤ
ꯨꯡ ꯆꯥꯡꯒꯤ ꯄꯨꯡ ꯑꯃꯒꯤꯩꯁꯤꯟꯗꯨꯗꯤ ꯆꯠ ꯄꯨꯡ ꯑꯃꯗ ꯆꯠꯁꯦ ꯍꯥꯏꯔꯒ ꯄꯨꯡ ꯑꯍꯨꯝ ꯇꯥꯕꯗꯣ
ꯎꯝ
ꯑꯗꯨꯗꯤ ꯐꯔꯛꯇ ꯑꯗꯨ ꯆꯤꯡ ꯑꯗꯨꯗꯣ ꯑꯩꯅ ꯈꯜꯂꯤꯁꯤꯅ ꯀꯥꯗ꯭ꯔꯗꯨ ꯑꯁꯣꯝ ꯁꯥꯥꯏꯠꯀꯤ ꯀꯩꯅꯣꯗ ꯖꯒꯥ ꯑꯃ ꯌꯦꯡꯉ ꯆꯥꯖꯔꯁꯤꯅꯦ ꯐꯨꯅꯥꯜ ꯃꯔꯤꯡ ꯎꯝ ꯅꯠꯇꯕꯤꯗ ꯅꯣꯏꯅ ꯑꯃꯨꯛ ꯀꯥꯖꯦ ꯍꯥꯏꯕꯗꯣ ꯀꯩ ꯍꯥꯏꯕ
ꯀꯩ
ꯚꯌꯨ ꯄꯣꯏꯟ ꯑꯃ ꯌꯦꯡꯉꯒꯠ ꯆꯠꯁꯦꯕꯗꯣ ꯈꯨꯅꯥꯟ ꯃꯔꯤ
ꯑ ꯀꯥꯎꯔꯦ ꯑꯗꯨꯗꯣ ꯃꯃꯤꯡ
ꯑꯁꯣꯝ ꯐꯨꯅꯥꯟ ꯃꯔꯤꯡ ꯂꯣꯝ ꯁꯥꯏꯗꯠꯇ ꯆꯠꯄꯗꯤ ꯑꯣꯏꯕꯅꯦꯕ ꯐꯨꯅꯥꯟ ꯃꯔꯤꯡꯒꯤꯗꯤ ꯅꯠꯇꯦ ꯃꯣꯏ ꯀꯩꯅꯣ ꯄꯨꯡꯗꯣꯡꯐꯝꯗ ꯆꯪꯗ꯭ꯔꯤꯀꯥꯟꯗ ꯏꯁꯇ꯭ꯔꯦꯠ ꯆꯠꯂꯒ ꯑꯣꯏꯔꯣꯝꯒꯤ ꯆꯤꯡꯗ ꯑꯣꯏꯕꯅꯦꯕ ꯁꯌꯥꯝ ꯍꯣꯏꯅ ꯍꯥꯏꯈꯤꯕꯗꯣ ꯑꯗꯨꯏꯗꯣ ꯑꯗꯨ ꯚ꯭ꯌꯨꯗꯤ ꯑꯗꯨꯝ ꯐꯗꯤ ꯐꯖꯕꯅꯦ ꯑꯗꯨꯗꯣ ꯑꯗꯣꯝꯗ ꯆꯥꯔꯁꯨ ꯌꯥꯏ ꯀꯩꯝ ꯀꯥꯏꯗꯦ ꯁꯨꯝ ꯕꯤꯠꯇ ꯂꯩꯗꯅ ꯃꯌꯥꯝꯒꯤ ꯆꯤꯡꯗꯣ ꯀꯥꯗ꯭ꯔꯁꯨ ꯑꯗꯨꯗ ꯑꯣꯏꯅ ꯅꯨꯡꯉꯥꯏꯊꯣꯛ ꯂꯩ ꯌꯥꯏꯗꯅ ꯒꯥꯔꯤꯗꯨꯁꯨ ꯑꯗꯨꯝ ꯊꯧꯒꯠꯂꯒ ꯑꯗꯨꯝ ꯀꯨꯝꯊꯔꯛꯄ ꯏꯁꯤꯡꯗꯨꯁꯨ ꯅꯍꯥꯟꯒꯤ ꯂꯝꯕꯤꯗꯨꯗꯤ ꯑꯩꯁꯨ ꯑꯃꯨꯛ ꯇꯟꯕ
ꯅꯨꯡꯉꯥꯏ
ꯅꯣꯡ ꯂꯥꯛꯑꯦ
ꯂꯝꯗꯦꯡꯅ ꯐꯝꯕꯅꯤ ꯅꯣꯡ ꯂꯥꯛꯑꯦ
ꯅꯪꯂꯣ ꯍꯥꯏꯁꯦ
ꯖꯦꯂꯤꯟꯁꯟꯒ ꯑꯩꯒ
ꯂꯝꯗꯤꯡꯗ ꯀꯩꯗꯧꯔꯤꯕ ꯅꯕꯥꯅꯤ
ꯂꯝꯗꯦꯡꯗ ꯆꯠꯂꯒ ꯕꯪ ꯇꯧꯔꯤꯕ
ꯕꯪ ꯇꯧꯔꯤꯕꯗꯤ
ꯑꯩ ꯀꯣꯆꯤꯡꯗꯣ ꯉꯁꯤ ꯂꯦꯞ ꯊꯣꯛꯄ
ꯑꯣ ꯅꯪ ꯒꯥꯔꯤꯗ ꯑꯗꯨꯝ ꯆꯠꯂꯦ
ꯑꯩ ꯂꯝꯗꯤꯡꯗ
ꯅꯪꯒꯥꯔꯤꯗꯨꯗ ꯆꯠꯂꯤꯔꯕ ꯖꯣꯔꯦꯟꯁꯟꯒꯤ ꯅꯪ ꯑꯗꯨ ꯅꯪ ꯒꯥꯔꯤꯗꯨ ꯅ ꯃꯣꯏ ꯊꯝꯃꯤꯔꯕ
ꯑꯩ ꯒꯥꯔꯤꯗꯣ ꯑꯩꯈꯣꯏ ꯆꯦꯅ ꯄꯨꯈꯤꯕ ꯑꯩ ꯂꯥꯏꯟ ꯆꯠꯄꯗ ꯌꯥꯝ ꯇꯜꯂꯕ
ꯑꯣ ꯂꯥꯏꯟ ꯄꯩꯁꯥ ꯄꯤꯔꯛꯏꯔꯕ
ꯂꯥꯏꯟ ꯄꯩꯁꯥ ꯄ ꯑꯗꯨꯗꯨꯅ ꯆꯨꯔꯨꯞ ꯂꯩꯊꯣꯛꯎꯕ
ꯑ ꯖꯣꯂꯤꯁꯟ ꯀꯩꯗꯩꯅꯣ ꯃꯥ ꯊꯛꯏꯔꯥ
ꯊꯛꯏ
ꯑꯣ ꯃꯥꯕꯨ ꯊꯛꯑꯔꯣꯏ ꯍꯥꯏꯗꯥꯏꯅꯦ ꯃꯥꯕꯨ ꯒ꯭ꯌꯥꯟ ꯇꯥꯔꯗꯥꯏꯅꯦ
ꯒ꯭ꯌꯥꯟꯁꯦ ꯃꯥꯁꯦ ꯈꯖꯤꯛ ꯈꯖꯤꯛ ꯇꯥꯕ꯭ꯔꯥ
ꯑꯣ ꯑꯣ ꯑꯗꯨꯃꯥꯏꯅꯁꯨ ꯂꯩꯕ ꯑꯣꯏꯔꯦ ꯃꯥ ꯀꯌꯥ ꯃꯥꯕꯨ ꯆꯤꯡ ꯀꯥꯕꯒꯨꯝꯕ ꯑꯗꯨꯝꯕꯒꯣꯠ ꯑꯗꯨꯝꯕꯗ ꯀꯩꯅꯣ ꯇꯧꯅꯤ ꯈꯣꯠꯅꯤꯒ ꯍꯥꯏꯔꯝꯃꯒ ꯃꯥ
ꯁꯤꯦ ꯎꯝ ꯆꯨꯝꯃꯦ ꯃꯥ ꯃꯃꯥ ꯋꯥꯈꯜ ꯅꯨꯡꯉꯥꯏꯇꯕꯩꯅꯦ
ꯑꯣ ꯍꯣ ꯃꯥ ꯇꯨꯝꯃꯤ ꯃꯥꯥꯗꯣ ꯍꯥꯏꯒꯤ ꯑꯃ ꯋꯥꯈꯜ ꯅꯨꯡꯉꯥꯏꯇꯕ ꯅꯨꯃꯤꯠꯇ ꯃꯥ ꯊꯛꯀꯅꯤꯅ ꯀ ꯀ ꯀꯩ ꯋꯥꯔꯤꯗ ꯅꯨꯡꯉꯥꯏꯇꯣꯏꯅꯣ ꯃꯊꯪꯗꯗꯤ ꯃꯉꯣꯟ ꯃꯥꯒ ꯑꯣꯏꯅ ꯁꯥꯟꯅꯔꯒꯦ ꯋꯥꯔꯤꯗ ꯑꯩꯗꯣ ꯃꯥ ꯅꯨꯡꯉꯥꯏꯇꯕꯈꯩꯗ ꯃꯥ ꯅꯨꯡꯉꯥꯏꯇꯕꯈꯩꯗ ꯂꯣꯏ ꯐꯣꯡꯗꯣꯛꯍꯜꯂꯛꯑ ꯑꯗꯨꯅꯣ
ꯑ ꯃꯤꯅꯤꯠ ꯇꯔꯥꯅꯤꯊꯣꯏꯗ
ꯑ ꯃꯤꯅꯠ ꯇꯔꯥꯅꯤꯊꯣꯏꯗꯤ ꯌꯥꯏ ꯑꯦ ꯀꯩꯒꯨꯝꯕ ꯁꯤꯁꯦ ꯃꯤꯅꯤꯠ ꯇꯔꯥꯅꯤꯊꯣꯏꯁꯨ ꯑꯗꯨ꫰ꯍꯥꯏꯗꯤ ꯗꯥꯎ ꯌꯥꯔꯗꯤ ꯍꯦꯟꯅ ꯑꯗꯨꯝ ꯁꯥꯟꯅ ꯌꯥꯏꯕ ꯀꯛꯇꯔꯗꯤ
ꯑ
ꯑꯗꯨꯅ ꯑꯃꯨꯛ ꯆꯥꯎꯈꯠꯂꯛꯄ ꯍꯥꯏꯇꯥꯔꯦ ꯀꯩꯅꯣꯗꯣ ꯑꯃꯗ ꯃꯥ ꯀꯩ ꯅꯨꯡꯉꯥꯏꯇ꯭ꯔꯤꯅꯦ
ꯈꯪꯗꯦꯅꯦ
ꯃꯥꯏ ꯀꯩꯕ ꯃꯥꯏ ꯃꯥꯏ ꯑꯃ ꯀꯩꯅꯣꯗꯣ ꯀꯩꯕ
ꯃꯣꯏ ꯁꯥꯏꯅ ꯁꯥꯎꯅꯔꯒ ꯃꯥꯜꯂꯦ
ꯑꯦ ꯑꯝꯇ ꯍꯥꯏꯌꯨ ꯖꯣꯂꯤꯁꯟꯅ ꯁꯨꯃꯥꯏꯅ ꯍꯥꯏꯌꯨꯅꯦ ꯖꯣꯂꯤꯁꯟ ꯗꯦꯠ ꯅꯥꯏꯟꯗ ꯑꯥꯗ ꯆꯠꯂꯨꯁꯤꯔꯣ ꯍꯪꯉꯨꯅꯦ ꯑꯖ ꯑꯖꯂꯤ ꯃꯅꯣꯁꯨ ꯆꯠꯂꯨꯖꯦꯔꯅ
ꯁꯣꯛꯑꯦꯗ ꯑꯩ ꯐꯤꯕꯝ ꯌꯥꯝ ꯁꯣꯛꯑꯦꯗ ꯍꯧꯖꯤꯛ
ꯍꯥꯥ
ꯑꯩ ꯐꯤꯕꯝ ꯃꯌꯥꯝ ꯁꯣꯛꯑꯦꯕ ꯍꯧꯖꯤꯛ
ꯀꯩꯅꯣ ꯐꯤꯕꯝ ꯁꯣꯏꯏꯁꯦ ꯀꯩꯗꯦ ꯁꯣꯏꯅꯣ
ꯊꯖꯦ ꯄꯤꯕꯖꯔ ꯁꯣꯛ ꯆꯔ ꯂꯦ
ꯁꯣ ꯍꯪ ꯃꯅꯤꯗ
ꯅꯣꯡꯁꯦ ꯈꯤꯇꯪ ꯈꯤꯇꯪ ꯇꯔꯨ ꯇꯔꯨ ꯁ ꯆꯁꯜꯂꯦ ꯅꯣꯏꯗꯣꯏ ꯂꯥꯛꯑꯦ ꯑꯁ ꯌꯧꯔ ꯁ꯭ꯋꯥꯏꯗꯗꯤ ꯂꯣꯏꯔꯦ ꯂꯣꯏꯔꯦ ꯅꯁꯨ ꯂꯣꯏꯔꯦ ꯑꯩꯅ ꯑꯃꯨꯛ ꯅꯣꯡꯃꯥꯟꯕꯗ ꯁ꯭ꯋꯥꯏ ꯌꯥꯎꯔꯛꯇꯧꯕꯤꯗ
ꯑꯩꯈꯣꯏꯔꯣꯝꯗ ꯂꯥꯛꯀꯦꯔ ꯊꯝꯃꯨꯁꯦꯔꯥ
ꯅꯪꯒ ꯑꯃꯨꯛ ꯐꯝꯃꯨꯁꯦ ꯍꯥꯏꯔꯥ
ꯑꯦ ꯑꯩꯈꯣꯏ ꯑꯩꯈꯣꯏ ꯁꯣꯝꯗ ꯂꯥꯛꯑ ꯒꯥꯔꯤ ꯂꯩꯇ ꯀꯩꯅꯣ ꯇꯧꯔ ꯑꯩꯈꯣꯏꯔꯣꯝꯗ ꯂꯥꯛꯑꯣ ꯑꯗꯨꯗꯨꯒ ꯑꯅꯦꯁ ꯀꯩꯅꯣꯗꯨ ꯑꯃꯨꯗꯣꯟꯗꯣ
ꯑꯥ ꯑꯥ ꯑꯩꯈꯣꯏ ꯉꯥꯟ ꯆꯠꯄꯗꯨ꯭ꯔꯣ
ꯏꯕꯥꯅꯤ ꯅꯍꯥꯟꯖꯕꯗꯣ ꯑꯩꯈꯣꯏ ꯅꯥꯎꯊꯄꯗꯣ ꯑꯗꯨꯣꯝ ꯁꯥꯏꯠꯇꯨꯗ ꯑꯗꯨ ꯐꯝꯃꯖꯔꯕ ꯑꯗꯨꯗꯤ
ꯌꯥꯝꯪ ꯊꯪꯗꯤ
ꯑꯃ ꯃꯗꯣꯟꯈꯤꯗꯅ ꯅꯍꯥꯟꯈꯤꯗꯅ ꯑꯗꯨ ꯃꯐꯝ ꯑꯗꯨꯝ ꯅꯨꯡꯉꯥꯏꯕꯅꯦ ꯏꯪꯁꯤ ꯏꯪꯕꯗ ꯍꯥ
ꯆꯨꯔꯨꯞ ꯂꯩꯔꯦ ꯑꯩꯈꯣꯏꯗꯤ
ꯍꯣꯏ ꯍꯣꯏ ꯌꯥꯔꯦ ꯀꯩꯅꯣ ꯑꯗꯨꯒꯤꯗꯤ
ꯑꯗꯨꯝ ꯐꯝ ꯌꯥꯒꯗ꯭ꯔꯥꯕ ꯃꯐꯝꯗꯗꯣꯏ ꯍꯣꯏ ꯍꯣꯏꯦ ꯍꯣꯏ ꯌꯧꯔꯣꯝꯗꯥꯏ ꯍꯥꯏꯔꯛꯀꯦ ꯅꯪ ꯊꯣꯛꯀꯦ ꯊꯣꯛꯂꯛꯑꯣ ꯃꯇꯦꯛ ꯑꯃ ꯊꯣꯛꯣꯡꯉ ꯀꯩꯅꯣꯝ ꯂꯩꯒꯦ ꯂꯩꯔꯝꯃꯣ ꯑꯩꯈꯣꯏ ꯌꯧꯔꯝꯗꯥꯏ ꯍꯥꯏꯔꯛꯀꯦ ꯅꯠꯇꯦ ꯀꯩꯅꯣꯗꯣ ꯀꯩ ꯍꯥꯏꯕ ꯔꯤꯝꯁꯇꯥꯏꯕꯗ ꯐꯣꯗꯠꯂ ꯀꯥꯏ ꯂꯩꯅꯣ ꯃꯥꯗꯤ ꯌꯨꯝꯗꯅꯦꯕ ꯂꯩꯇꯦ ꯑꯩꯈꯣꯏꯅ ꯍꯥꯏꯁꯤꯅ ꯀꯩꯅꯣꯔꯣꯝꯗ ꯂꯥꯛꯉꯥꯏꯍꯜꯂꯝꯗꯦ ꯍꯥꯏꯕ
ꯑꯗꯨꯝ ꯂꯥꯛꯑꯣꯅꯦ ꯑꯗꯨꯝ ꯃꯆꯤꯟꯗ ꯑꯗꯨꯝ ꯂꯥꯛꯑꯣꯅꯦ ꯑꯗꯨꯗꯨꯒ
ꯀꯩꯅꯣꯒꯤꯗꯣ ꯂꯝꯖꯦꯟ ꯇꯥꯟꯅꯕꯒꯤ ꯍ ꯋꯥꯡꯃꯒꯤꯗꯣ ꯑꯗꯨ ꯑꯗꯨꯗ ꯂꯩꯔꯝꯍꯜꯂꯣ ꯍꯥꯏꯕ
ꯅ ꯍ ꯕꯤꯖꯣꯏ ꯨꯃꯤꯗꯒꯤꯗꯕ
ꯑꯣ ꯑꯃ ꯕꯤꯖꯣꯏꯒꯣꯃꯤꯕꯤꯗ ꯑꯃ ꯝ ꯆꯠ ꯌꯥꯔꯣꯏ ꯂꯝꯕꯤꯗ ꯑꯩ ꯀꯥꯎꯔꯦ ꯊꯪꯒ ꯄꯠ ꯍꯥꯏꯕ꯭ꯔꯣ
ꯊꯪꯒꯥꯄꯥꯠ ꯃꯆꯤꯟꯗ ꯑꯗꯨꯋꯥꯏꯗ ꯊꯣꯡ ꯀꯩꯅꯣ ꯍꯥꯏꯗꯤ ꯀꯩꯅꯣꯗ ꯒꯦꯠ ꯑꯆꯧꯕ ꯁꯥꯕꯗ ꯑꯗꯨꯏ ꯂꯩꯝꯨ ꯍꯥꯏꯔꯕ ꯅꯅ ꯍꯥꯏꯁꯦ
ꯑꯗꯨ ꯉꯥꯏꯌꯦ ꯉꯥꯏꯔꯃꯣ ꯑꯩꯣꯏ ꯌꯔꯝꯗ ꯍꯥꯏꯔꯒꯦꯕ
ꯍꯣ ꯍꯣ ꯍꯣ ꯍꯔꯣ ꯍꯔꯣ ꯑꯗꯨ ꯑꯀꯣꯀꯣꯕ ꯑꯀꯣ ꯑ ꯌ ꯍꯣꯜꯂꯗꯅꯤ ꯀ
ꯅ ꯋꯥꯔꯤ ꯁꯥꯟ ꯌꯥꯗꯦꯉ ꯁꯥꯟꯗꯕ ꯌꯥꯗꯦꯅꯨꯡꯉꯥꯏꯇꯦꯃ ꯦꯦꯁ ꯀꯝ ꯀꯥꯏꯦ
ꯑꯗꯨ ꯃꯤ ꯑꯃꯇꯗ ꯉꯥꯏꯔꯗ ꯌꯥꯅꯤꯗ ꯑ ꯅꯣꯡꯁꯨꯦ ꯀꯩꯅꯣ ꯇꯧꯁꯤꯜꯂꯛꯑꯦꯕ ꯃꯝꯁꯤꯜꯂꯛꯑꯦꯕ ꯅꯣꯡꯁꯦ ꯑꯗꯨꯒꯤꯅꯦꯦ ꯆꯨꯝꯕꯤ ꯊꯎ ꯑꯗꯥꯅꯦ ꯍꯥꯥ
ꯑꯗꯨꯅꯤ
ꯅꯣꯏ ꯑꯗꯨ ꯖꯣꯀꯥꯔꯁꯨ ꯀꯩꯁꯨ ꯋꯥꯗꯤ ꯋꯥꯔꯝꯗꯧ ꯃꯥꯟꯗꯦꯗ
ꯋꯥꯗꯦꯗ ꯃꯤ ꯌꯥꯝꯃꯤꯗ ꯑꯗꯨꯝ ꯁꯨꯅꯤꯡꯗ꯭ꯔꯁꯨ ꯑꯗꯨꯝ ꯐꯝꯃꯒ ꯂꯩꯔ ꯂꯣꯏꯦ
ꯑꯗꯨꯗꯤ ꯁꯨꯝ ꯅꯥꯄꯤ ꯈꯔ ꯅꯥꯄꯤ ꯈꯔ ꯐꯣꯏꯕꯒꯤ ꯋꯥꯅꯦꯕ ꯁꯨꯝ
ꯉꯥꯡꯉꯤꯕ ꯌꯥꯝꯅ ꯑꯩꯗꯤ
ꯑ
ꯁꯤ ꯇꯧꯔ ꯂꯥꯛꯑꯣ ꯁꯤ ꯇꯧꯔꯛ ꯑꯩꯁꯦ ꯀꯣꯏꯁꯤ ꯁꯤꯟꯅꯗꯣꯏꯅꯦꯕ ꯑꯍꯟꯅꯤꯡꯗꯅꯦ
ꯍꯣꯏ ꯑꯗꯨꯕꯨꯗꯤ ꯅꯪꯅ ꯅꯪꯅ ꯃꯌꯥꯝꯗ ꯄꯤꯛꯄꯤꯑꯕꯅꯤꯅ ꯍꯥꯏꯗꯤ ꯅꯪꯅ ꯑꯗꯨ ꯅ ꯑ
ꯌꯨꯝꯄꯥꯛ ꯄꯥꯏꯁꯜꯂꯨꯔꯕꯅꯤꯅ ꯅꯥꯄꯤ ꯅꯥꯄꯤ ꯌꯥꯟꯕ ꯅꯥꯄꯤ ꯀꯣꯠꯄ ꯏꯊꯧꯛ ꯑꯣꯏ ꯂꯩꯔꯦ
ꯎꯝ ꯉ ꯑꯁ ꯀꯩꯅꯣ ꯌꯣꯠꯇꯣ ꯄꯥꯏ ꯄꯥꯏꯃꯟꯗ꯭ꯔꯗꯤ ꯈꯨꯠ ꯍꯩꯒꯠꯄꯅꯤꯉꯣ
ꯀꯩꯅꯣ ꯌꯣꯠꯂ ꯍꯥꯏꯁꯁꯤ ꯀꯩꯅꯣꯅꯤꯗ